ꯁꯤ ꯇꯧꯗꯦ ꯍꯥꯏ ꯀ꯭ꯂꯥꯁ ꯆꯠꯂꯨ ꯍꯜꯂꯛꯄꯗ ꯉꯥꯏꯔꯤ ꯅꯪꯗꯤ ꯀꯩꯗꯧꯔꯤ
ꯍꯜ ꯍꯜꯂꯛꯄ ꯀꯌꯥꯝ ꯀꯨꯏꯔꯒꯦ
ꯑꯩ ꯍꯜꯂꯛꯄ ꯃꯤꯅꯤꯠ ꯇꯔꯥꯃꯨꯛꯇꯤ ꯐꯥꯔꯦ
ꯑꯩꯁꯨ ꯉꯁꯥꯏꯗꯩ ꯅꯪꯉꯣꯟꯗ ꯄꯥꯎ ꯐꯥꯎꯒꯦꯅ ꯇꯧꯔꯒ ꯅꯪꯁꯦ ꯀ꯭ꯂꯥꯁ ꯆꯠꯂꯝꯗꯣꯔ ꯈꯟꯕ ꯑꯗꯨ ꯅꯪ ꯉꯁꯤ ꯀꯔꯝꯃꯥꯏ ꯀꯃꯥꯏ ꯇꯧꯔꯛꯀꯦ ꯀ꯭ꯂꯥꯁ ꯑꯝꯇ ꯍꯥꯏꯔꯛꯑꯣꯍꯦ
ꯑꯩ ꯀ꯭ꯂꯥꯁ ꯑꯍꯥꯟꯕꯩꯕꯨꯗꯤ ꯇꯧꯔꯛꯑꯦ ꯄꯨꯡ ꯇꯔꯥ ꯃꯈꯥꯏꯕꯨꯨꯗꯤ ꯀ꯭ꯂꯥꯁꯇꯨ ꯇꯧꯔꯛꯑꯦ ꯑꯗꯨꯒ ꯇꯔꯥ ꯃꯈꯥꯏꯗꯩꯅ ꯑꯗꯨꯝ ꯑꯣꯖꯥꯅ ꯇꯥꯛꯄꯨꯗꯤ ꯐꯥꯖꯅ ꯇꯥꯛꯂꯛꯑꯦ ꯑꯣꯖꯥꯒꯤ ꯑꯣꯖꯥ ꯐꯥꯖꯅ ꯇꯥꯛꯑꯦꯕ ꯇꯔꯥ ꯃꯈꯥꯏꯗꯩꯅ ꯇꯔꯥꯃꯥꯊꯣꯏ ꯃꯈꯥꯏ ꯐꯥꯎ ꯐꯥꯖꯅ ꯇꯧꯔꯦ ꯑꯗꯨ ꯂꯣꯏꯔꯒ ꯃꯊꯪ ꯑꯅꯤꯁꯨꯕ ꯀ꯭ꯂꯥꯁꯇꯨꯗꯤ ꯌꯥꯎꯗ꯭ꯔꯦ ꯃꯣꯏꯗꯣ ꯑꯣꯖꯥ ꯗꯨꯁꯨ ꯊꯕꯛ ꯆꯤꯜꯂꯦ ꯍꯥꯏꯔꯦ ꯑꯗꯒꯤ ꯑꯩꯈꯣꯏ ꯁꯥꯇ꯭ꯔꯥꯁꯨ ꯃꯤ ꯑꯝꯇ ꯂꯥꯛꯇ꯭ꯔꯕ ꯇꯧꯗ꯭ꯔꯦ ꯑꯗꯨ ꯑꯗꯨꯝ ꯍꯥ ꯂꯥꯏꯕ꯭ꯔꯦꯔꯤꯗ ꯑꯗꯨꯝ ꯆꯪꯉ ꯉꯥꯇꯪ ꯐꯝꯃꯦ ꯅꯪꯗꯤ ꯀꯃꯥꯏ ꯀꯃꯥꯏ ꯇꯧꯔꯒꯦ ꯉꯁꯤ ꯍꯜꯂꯣ
ꯇꯥꯔꯦ
ꯑꯣ ꯇꯥꯔꯕ ꯑꯥ ꯑꯩ ꯅꯪ ꯇꯨꯃꯤꯟ ꯂꯩꯌꯦ ꯈꯜꯂꯨꯏ
ꯑꯩ ꯅꯪ ꯀ꯭ꯂꯥꯁ ꯀꯃꯥꯏ ꯀꯃꯥꯏ ꯇꯧꯔꯤꯒꯦꯅ ꯋꯥꯔꯤ ꯂꯤꯔꯛꯇꯣꯔꯦꯅ ꯑꯩ ꯇꯥꯒꯦꯅ ꯉꯥꯏꯔꯤ
ꯀꯩꯁꯨ ꯌꯥꯝ ꯇꯧꯗꯦꯗ ꯑꯣꯖꯥꯅ ꯇꯥꯛꯄ ꯂꯥꯏꯔꯤꯛ ꯇꯥꯛꯄ ꯆꯞ ꯃꯥꯟꯅꯩꯗ ꯀꯩꯁꯨ ꯌꯥꯝꯅ ꯂꯥꯏꯔꯤꯛ ꯌꯥꯝ ꯇꯥꯛꯄꯗꯨ ꯑꯣꯏꯗꯦꯗ
ꯅꯣꯏꯗꯤ ꯃꯤꯗꯨꯖꯨ ꯑꯃꯨꯛ ꯍꯥꯏꯗꯤ ꯍꯥ
ꯍꯜꯂꯣ
ꯅꯣꯏꯗꯤ ꯃꯤꯗꯤ ꯑꯗꯨꯝ ꯌꯥꯝꯕ꯭ꯔꯥ ꯀꯃꯥꯏꯅ ꯇꯧꯒꯦ ꯑꯗꯨꯝ ꯅꯪ ꯍꯥꯏꯔꯛꯑꯣ ꯑꯩ
ꯑꯩꯈꯣꯏ ꯃꯤ ꯀꯩꯁꯨ ꯌꯥꯝꯕꯗꯤ ꯑꯣꯏꯗꯦ ꯃꯣꯏ ꯃꯤ ꯉꯁꯤ ꯃꯤ ꯇꯔꯦꯠ ꯅꯤꯄꯥꯥꯟꯗꯩ ꯍꯦꯟꯅ ꯂꯥꯛꯇꯦꯗ ꯍꯥꯏꯗꯤ ꯃꯤ ꯌꯥꯝ ꯌꯥꯝꯕꯅꯦꯕ ꯑꯗꯨ ꯑꯩꯈꯣꯏꯗꯣ ꯀ꯭ꯂꯥꯁꯁꯨ ꯂꯣꯏꯁꯤꯜꯂꯝꯗꯥꯏ ꯑꯣꯏꯕ ꯑꯗꯨꯒꯤ ꯃꯤ ꯌꯥꯝ ꯂꯥꯛꯇ꯭ꯔꯦ ꯅꯣꯏꯁꯨ ꯅꯣꯏ ꯅꯣꯏ ꯅꯣꯏꯒꯤꯗꯨꯗꯤ ꯀ꯭ꯂꯥꯁ ꯍꯧꯔꯅꯤ ꯍꯥꯏꯕ
ꯑꯩꯈꯣꯏꯁꯨ ꯉꯁꯤꯗꯤ ꯅꯣꯡ ꯃꯪꯕ꯭ꯔꯣ ꯅꯣꯏ ꯀꯃꯥꯏ ꯇꯧꯒꯦ
ꯅꯣꯡ ꯃꯪꯉꯦ
ꯎꯝ ꯑꯩꯁꯨ ꯉꯁꯤꯗꯤ ꯀꯩꯅꯣ ꯇꯧꯔꯦ ꯉꯁꯥꯏ ꯑꯌꯨꯛꯇꯩ ꯆꯥꯛ ꯆꯥꯕ ꯆꯠꯂꯨꯕꯅꯦ ꯑꯩꯈꯣꯏ ꯏꯟꯗꯣꯝꯆꯥ ꯑꯃꯒꯤꯀꯣ ꯃꯣꯏ ꯂꯨꯍꯣꯡꯕ ꯅꯍꯥꯟꯃꯨꯛ ꯑꯩꯅ ꯂꯨꯍꯣꯡꯕ ꯆꯠꯂꯨꯕꯗꯣ ꯑꯗꯨꯒꯤ ꯉꯁꯤ ꯃꯣꯏ ꯍꯥꯏꯗꯤ ꯅꯍꯥꯃꯨꯛꯅ ꯅꯨꯄꯤ ꯃꯌꯨꯝ ꯅꯨꯄꯥ ꯃꯌꯨꯝꯅ ꯅꯨꯄꯤ ꯃꯌꯨꯝꯗ ꯆꯠꯂꯨꯔꯦ ꯑꯗꯨꯒ ꯉꯁꯤꯅ ꯑꯃꯨꯛ ꯅꯨꯞ ꯅꯨꯄꯤ ꯃꯌꯨꯝꯒꯤ ꯅꯨꯄꯥ ꯑꯃ ꯃꯤ ꯃꯈꯩꯗꯣ ꯅꯨꯄꯥ ꯃꯌꯨꯝꯗ ꯂꯥꯛꯄ ꯇꯥꯏꯌꯦꯅ ꯆꯥꯛ ꯆꯥꯔꯨꯕꯅꯦ ꯁꯨꯃꯥꯏꯅ ꯊꯣꯡꯉ ꯍꯦꯛ ꯍꯦꯛ ꯍꯥꯏꯗꯤ ꯑꯝꯇꯕꯨ ꯈꯪꯗꯦ ꯍꯥꯏꯕ ꯑꯩꯈꯣꯏꯗꯤ ꯍꯥꯏꯗꯤ ꯅꯨꯄꯤ ꯃꯌꯨꯝꯅ ꯑꯃꯨꯛ ꯅꯨꯄꯥ ꯃꯌꯨꯝ ꯆꯠꯄ ꯅꯨꯄꯥ ꯃꯌꯨꯝꯅ ꯑꯃꯨꯛ ꯅꯨꯄꯤ ꯃꯌꯨꯝꯗ ꯆꯠꯄ ꯁꯨꯃꯥꯏꯅ ꯇꯧꯔ ꯆꯥꯛꯀꯥ ꯆꯥꯅ ꯂꯩꯔꯝꯃꯦ ꯑꯗꯨꯒꯤ ꯉꯁꯥꯏ ꯑꯌꯨꯛꯇꯒꯤ ꯑꯩꯗꯤ ꯆꯠꯂꯔꯣꯏꯅ ꯇꯧꯕꯅꯦ ꯑꯌꯨꯛꯇꯣ ꯍꯧꯒꯠꯇꯧꯕ ꯇꯟꯕ ꯑꯩꯈꯣꯏꯅ ꯏꯟꯗꯣꯝꯆꯥꯅ ꯉꯔꯥꯡꯗꯩ ꯂꯥꯛꯑꯣꯕꯨꯗꯤ ꯍꯥꯏꯕ ꯑꯗ ꯑꯩꯅ ꯇꯜꯂꯦ ꯆꯜꯂꯔꯣꯏꯒꯦꯅ ꯑꯗꯨꯝ ꯇꯨꯝꯃ ꯂꯩꯔꯕ ꯑꯗꯨꯒ ꯑꯌꯨꯛꯇꯨꯗ ꯑꯃꯨꯛ ꯐꯣꯟ ꯇꯧꯔꯛꯑꯦ ꯂꯥꯛꯑꯣ ꯈꯣꯠꯂꯣ ꯊꯕꯛ ꯇꯧꯃꯤꯟꯅꯅꯕ ꯃꯤ ꯂꯩꯇꯦ ꯈꯣꯠꯇꯦꯅ ꯑꯗꯨꯒꯤ ꯆꯠꯂꯨꯕꯅꯦ ꯍꯟꯂꯛꯄ ꯀꯨꯏꯗ꯭ꯔꯤ ꯑꯩꯁꯨ
ꯑꯗꯨꯗꯤ ꯅꯣꯏ ꯆꯠꯂꯨꯨꯔꯃꯤꯅ ꯑꯗꯣ ꯃꯣꯏ ꯑꯥꯏ ꯆꯠꯂꯨꯕ ꯅꯠꯇꯦ ꯅꯣꯏ ꯑꯗꯨ ꯀꯃꯥꯏꯅ ꯍꯥꯏꯗꯤ ꯅꯍꯥꯥꯟꯋꯥꯗꯩ ꯑꯗꯨꯝ ꯆꯠꯅꯕ꯭ꯔ ꯑꯗꯨ ꯄꯣꯠꯇꯨꯕꯣ ꯍꯥꯏꯗꯤ ꯑꯅꯧꯕ ꯑꯣꯏꯅ ꯇꯧꯕ꯭ꯔꯣ ꯀꯃꯥꯏꯅ ꯇꯧꯕ ꯑꯩ ꯒ꯭ꯌꯥꯟ ꯇꯥꯗꯦ ꯑꯗꯨ ꯅꯍꯥꯟꯋꯥꯗꯤ ꯑꯗꯨꯃꯥꯏꯅ ꯇꯧꯗꯒꯨꯝꯗꯤ ꯇꯧꯋꯤꯗ ꯑꯩ ꯆꯥꯛꯀꯧꯕ ꯍꯥꯏ ꯂꯩꯗꯅ ꯆꯥꯛꯀꯧꯕ ꯍꯥꯏ ꯂꯩꯌꯦ ꯆꯥꯛꯀꯧꯕꯗꯨ ꯆꯠꯂꯦ ꯑꯗꯨ ꯅꯠꯇꯅ ꯑꯇꯣꯞꯄ ꯆꯥꯛ ꯀꯧꯕ ꯍꯥꯏ ꯌꯨꯝꯒꯤ ꯑꯩꯈꯣꯏ ꯀꯩꯅꯣ ꯇꯧꯕꯩ ꯀꯧꯕ ꯊꯥ ꯐꯥꯔ ꯀꯧꯕ ꯌꯥꯎꯏꯗ ꯇꯧꯕ꯭ꯔꯣ ꯑꯩꯗꯤ ꯈꯪꯗꯦꯅꯦ ꯑꯗꯨꯗꯤ
ꯇꯧꯋꯦ ꯇꯧꯋꯦ ꯍꯥꯏꯗꯤ ꯂꯨꯍꯣꯡꯕꯒꯤ ꯃꯉꯥꯅꯤ ꯐꯥꯕꯒꯤ ꯃꯉꯥꯅꯤ ꯆꯥꯛꯀꯧꯕꯑꯅ ꯃꯤ ꯃꯌꯥꯝ ꯌꯥꯎꯔ ꯂꯩꯗꯅ ꯍꯧꯖꯤꯛꯇꯤ ꯑꯁꯤꯅ ꯑꯃꯨꯛ ꯊꯥ ꯐꯥꯕ ꯍꯧꯖꯤꯛꯀꯥꯟꯗꯤ ꯊꯥ ꯐꯥꯗ꯭ꯔꯁꯨ ꯑꯗꯨꯝꯕꯨꯗꯤ ꯀꯧꯁꯤꯟꯅꯔꯦ ꯍꯥꯏꯗꯤ ꯑꯗꯨꯝ ꯊꯥ ꯑꯗꯨ ꯊꯥꯗꯣ ꯐꯥꯗ ꯇꯥꯔꯗꯤ ꯆꯠꯊꯣꯛ ꯆꯠꯁꯤꯟꯗꯨ ꯍꯥꯏꯗꯤ ꯇꯧꯅꯗꯦꯕꯀꯣ ꯑꯗꯨꯅ ꯊꯥ ꯐꯥꯕꯒꯤ ꯑꯃꯨꯛ ꯅꯨꯄꯥ ꯃꯌꯨꯝꯅ ꯅꯨꯄꯤ ꯃꯌꯨꯝꯗ ꯍꯥꯟꯅ ꯆꯠꯂꯒ ꯑꯃꯨꯛ ꯑꯗꯨꯒꯤ ꯅꯣꯡ ꯅꯤꯒꯨꯝꯕ ꯂꯩꯔꯒ ꯅꯨꯄꯤ ꯃꯌꯨꯝꯒꯤ ꯃꯤꯅ ꯑꯃꯨꯛ ꯂꯥꯛꯄ ꯍꯥꯏꯇꯥꯔꯦ ꯑꯗꯨꯒꯤ ꯃꯤ ꯃꯌꯥꯝ ꯑꯃ ꯆꯥꯛꯆꯥꯏꯌꯦ ꯉꯁꯤꯗꯤ ꯆꯥꯛ ꯐꯅꯌꯥꯝ ꯆꯥꯁꯤꯜꯂꯛꯑꯦ ꯉꯥ ꯊꯣꯡꯕꯒꯅꯦ ꯌꯦꯟ ꯊꯣꯡꯕ ꯑꯃꯒ ꯄꯥꯟ ꯏꯔꯣꯟꯕ ꯑꯃꯒ ꯇꯧꯋꯦ ꯑꯁ ꯑꯩꯗꯤ ꯉꯁꯥꯏ ꯉꯥ ꯃꯔꯨ ꯄꯟꯒꯤꯗꯅ ꯑꯩꯁꯦ ꯍꯥꯏꯗꯤ ꯃꯤ ꯃꯌꯥꯝ ꯆꯥꯕꯅꯤꯅ ꯑꯩꯁꯤꯁꯨ ꯍꯥꯏꯕꯁꯦ ꯏꯀꯥꯏꯔꯕ ꯑꯗꯨꯏꯅꯦ ꯆꯥꯛ ꯆꯗꯨꯨꯝꯗꯣ ꯃꯦꯠꯂ ꯃꯦꯠꯂꯒ ꯍꯦꯛꯇ ꯌꯣꯠꯁꯤꯟꯕꯁꯩꯁꯨ ꯁꯨꯛꯉꯝ ꯉꯝꯗ꯭ꯔꯕ ꯍꯥꯏꯕꯁꯨ ꯆꯥꯛ ꯆꯥꯖꯤꯟꯕꯁꯦ ꯑꯩꯁꯦ ꯆꯥꯚꯝ ꯂꯥꯛꯐꯝ ꯈꯪꯗꯕꯗꯣ ꯍꯥꯏꯇꯥꯔꯦ ꯍꯥꯏꯗꯤ ꯈꯅꯥꯎꯗ ꯑꯗꯨꯝ ꯄꯜꯂ ꯂꯩꯕꯗꯣ ꯑꯗꯨꯒ ꯑꯩꯁꯦ ꯏꯁꯤꯡ ꯊꯛꯇꯧꯕꯁꯨ ꯑꯃꯨꯛ ꯀꯤꯕ ꯍꯥꯏꯗꯤ ꯅꯥꯒꯗ꯭ꯔꯅ ꯑꯗꯨꯒ ꯏꯁꯤꯡ ꯊꯛꯄꯗꯩꯕꯨꯗꯤ ꯐꯒꯈ꯭ꯔꯦ ꯑꯗꯨꯗꯇ ꯅꯦꯇꯥꯏ ꯑꯩ ꯑꯗꯨꯒ ꯐꯖꯅ ꯆꯥꯏ ꯆꯥꯛ
ꯑꯣ ꯑꯗꯨ ꯅꯪ ꯃꯔꯨꯗꯤ ꯌꯨꯕꯗꯨꯗꯤ ꯀꯃꯥꯏꯅ ꯇꯧꯒꯦ ꯀꯃꯥꯏꯅ ꯇꯧ ꯐꯒꯤꯒꯦ
ꯑꯩ ꯍꯧꯖꯤꯛ ꯍꯥꯏꯗꯨꯗꯤ
ꯑꯣ ꯑꯗꯨꯃꯥꯏꯅ ꯀꯩꯅꯣ ꯇꯧꯔꯒ ꯑꯗꯣ ꯅꯍꯥꯟꯋꯥꯏ ꯀꯩꯅꯣ ꯇꯧꯋꯦ ꯃꯣꯏ ꯁꯅꯝꯕ ꯊꯣꯛꯂꯛꯑꯣꯒ ꯇꯧꯔꯒ ꯇꯧꯕ ꯑꯃ ꯂꯩꯕꯗꯣ ꯈꯪꯕ꯭ꯔꯥ ꯃꯊꯛꯇ ꯅꯣꯡꯈꯠꯂꯒ ꯅꯣꯡꯈꯠꯂꯒ ꯏꯁꯤꯡꯒꯡ ꯊꯛꯑꯒ ꯇꯧꯕ ꯑꯃ ꯂꯩꯕꯅꯦ ꯑꯗꯒꯤ ꯑꯗꯨꯃꯥꯏꯅ ꯇꯧꯔꯁꯨ ꯐꯗꯤ ꯐꯕꯅꯦꯕ ꯑꯗꯒꯤ ꯅꯪ ꯃꯤ ꯑꯃ ꯃꯔꯨ ꯉꯥ ꯃꯔꯨ ꯌꯨ ꯃꯇꯝꯁꯤ ꯅꯪꯒꯤ ꯅꯪ ꯅꯁꯥ ꯈꯪꯍꯟꯗꯅꯀꯣ ꯅꯪꯒꯤ ꯃꯈꯥꯗ ꯇꯥꯕ ꯍꯥꯏꯗꯤ ꯆꯥꯛꯀꯨꯝꯕ ꯂꯨꯈꯥꯛ ꯀꯩꯅꯣꯝ ꯇꯥꯏꯗꯅ ꯑꯗꯨꯗꯒꯤ ꯆꯥꯛ ꯂꯨꯛ ꯑꯃ ꯍꯥꯏꯗꯤ ꯃ ꯆꯦꯡ ꯑꯣꯏꯔꯣ ꯀꯩꯅꯣꯝꯃ ꯂꯧꯊꯣꯛꯄꯀꯥꯟꯗꯣ ꯅꯪ ꯈꯪꯍꯧꯗꯔꯣ ꯂꯧꯊꯣꯛꯄꯗꯣ ꯑꯗꯨꯁꯨ ꯐꯕꯅꯦ ꯑꯗꯨꯃꯥꯏꯅ ꯇꯧꯅꯕꯅꯦ ꯍꯥꯏꯗꯤ ꯑꯗꯨ ꯀꯩꯅꯣꯒꯤ ꯁꯨꯝ ꯍꯥꯏ ꯅꯍꯥꯟꯋꯥꯏꯗꯩꯩ ꯆꯠꯅꯔꯛꯄ ꯃꯑꯣꯡꯗ ꯑꯗꯨꯃ ꯇꯧꯅꯕꯅꯦ ꯑꯗꯨꯃꯥꯏꯅ ꯑꯗꯨ ꯅꯪ ꯉꯁꯤꯗꯤ ꯄꯨꯛ ꯐꯖꯅ ꯊꯜꯂꯝꯃꯅꯤꯅꯦ ꯉꯥꯁꯨ ꯌꯦꯟꯁꯨ ꯆꯥꯏ ꯍꯥꯏꯔꯃꯤꯅ ꯌꯦꯟꯗꯤ ꯍꯥꯎꯕ꯭ꯔꯣ
ꯍꯥꯎꯋꯦ ꯑꯗꯨꯝ ꯌꯦꯟꯁꯨ ꯍꯥꯥꯎꯋꯦ ꯑꯗꯨꯒ ꯑꯗꯨꯝ ꯏꯔꯣꯟꯕꯁꯨ ꯆꯥꯏ ꯄꯥꯟ ꯏꯔꯣꯟꯕꯗꯨꯁꯨ ꯏꯀꯥꯏꯊꯕꯤꯒ ꯍꯥꯞꯄꯒ ꯐꯅꯌꯥꯝ ꯍꯥꯎꯋꯦ ꯉꯥ ꯃꯔꯨꯅ ꯄꯟꯕꯁꯦ ꯌꯥꯝ ꯁꯥꯊꯤꯗ ꯍꯥꯏꯗꯤ ꯃꯃꯥꯡꯗꯁꯨ ꯑꯩ ꯑꯃꯨꯛꯈꯛ ꯇꯧꯈ꯭ꯔꯦꯕ ꯍꯥꯏꯗꯤ ꯁꯣꯜꯂ ꯈꯣꯠꯂ ꯇꯧꯕꯁꯨ ꯁꯨꯛꯐꯥ ꯐꯠꯇꯗꯅ ꯗꯣꯛꯇꯔꯒ ꯆꯠꯂꯦ ꯑꯗꯨꯒ ꯗꯣꯛꯇꯔꯅ ꯌꯦꯡꯉꯒ ꯍꯥꯏꯔꯛꯑꯦ ꯉꯥ ꯃꯔꯨꯝ ꯇꯨꯝꯙꯥꯒꯤꯅꯕ ꯍꯥꯏꯇꯥꯔꯦ ꯑꯗꯨꯃꯥꯏꯅ ꯍꯤꯗꯥꯛ ꯊꯥꯔꯛ ꯀꯥꯟꯗ ꯈꯛ ꯐꯩꯌꯦ ꯈꯅꯥꯎꯁꯤꯗ ꯄꯜꯂꯒ ꯂꯩꯔꯒ ꯅꯨꯡꯉꯥꯏꯕꯝ ꯈꯪꯗꯕꯗꯣ ꯏꯁꯥꯗ ꯑꯗꯨꯅ ꯉꯥ ꯆꯥꯕꯁꯨ ꯆꯦꯛꯁꯤꯟ ꯆꯦꯛꯁꯤꯟꯅ ꯆꯥꯗ꯭ꯔꯗꯤ ꯀꯤꯖꯕꯅ
ꯎꯝ ꯉꯥꯗꯤ ꯀꯔꯤ ꯉꯥ ꯑꯣꯏꯒꯦ ꯅꯣꯏ ꯉꯁꯤꯗꯣ
ꯈꯪꯗꯦꯗ ꯉꯥ ꯑꯗꯤ ꯑꯈꯣꯏꯅ ꯆꯠꯀꯥꯟꯗꯗꯤ ꯊꯣꯡꯕ ꯍꯧꯔꯕ ꯍꯥꯏꯗꯤ ꯊꯦꯡꯉꯦꯕꯀꯣ ꯆꯠꯂꯔꯣꯏ ꯀꯦꯅ ꯑꯗꯨꯝ ꯂꯩꯊꯣꯛꯎꯔꯕꯗꯣ ꯑꯗꯨꯒꯤꯉꯥꯏ ꯀꯩꯁꯨ ꯉꯟꯅ ꯆꯠꯇ꯭ꯔꯦ ꯑꯗꯨꯒ ꯌꯦꯟꯕꯨꯗꯤ ꯊꯣꯡꯉꯝꯗ꯭꯭ꯔꯤ ꯌꯦꯟꯗꯨꯁꯨ ꯃꯍꯤ ꯌꯥꯎꯗꯕꯤꯗ ꯀꯪꯅ ꯉꯧꯒꯦ ꯇꯧꯔꯒ ꯑꯇꯣ ꯃꯤ ꯃꯌꯥꯝꯒꯤꯅꯤꯅꯅꯥ ꯀꯣꯟꯅꯔꯣꯏꯗ꯭ꯔꯅ ꯃꯍꯤꯗꯣ ꯈꯔ ꯍꯥꯞꯄꯨꯔꯦ ꯃꯍꯤꯕꯨ ꯃꯌꯥꯝ ꯂꯦꯝꯃꯦ ꯑꯗꯣ ꯍꯧꯖꯤꯛ ꯅꯨꯡꯗꯥꯡꯁꯨ ꯑꯃꯨꯛ ꯑꯈꯣꯏ ꯃꯃꯆꯧ ꯑꯃꯒꯤꯗ ꯆꯥꯁꯦꯅ ꯍꯥꯏꯕ ꯑꯩꯅ ꯍꯥꯏꯗꯤ ꯑꯩ ꯆꯪꯗꯣꯔꯦꯕꯀꯣ ꯑꯗꯨꯒꯤ ꯃꯣꯏꯅ ꯅꯍꯥꯟꯗꯒꯤ ꯆꯥꯁꯦ ꯆꯥꯁꯦꯅ ꯍꯥꯏꯕ ꯆꯥꯕꯨ ꯆꯥꯅꯤꯡꯗ꯭ꯔꯦ ꯉꯁꯥꯏ ꯑꯌꯨꯛꯀꯤ ꯄꯨꯛꯄꯨ ꯊꯜꯂꯦ ꯑꯗꯣꯏꯁꯨ ꯃꯤꯅ ꯂꯥꯛꯑꯣꯅ ꯅꯍꯥꯟꯗꯒꯤ ꯍꯥꯏꯔꯃꯤꯅ ꯅꯨꯡꯉꯥꯏꯇ꯭ꯔꯦ ꯍꯧꯖꯤꯛ ꯉꯥꯏꯍꯥꯛꯇꯪ ꯂꯩꯔꯒ ꯑꯗꯨꯝ ꯆꯠꯂꯗꯣꯏꯅꯦ ꯅꯪꯗꯤ ꯅꯨꯡꯗꯥꯡꯗꯤ ꯀꯩ ꯏꯟꯖꯥꯡ ꯊꯣꯡꯗꯣꯏꯅꯣ
ꯑꯩꯖꯨ ꯆꯥꯛ ꯆꯔꯣꯏꯗ ꯍꯥꯏꯗꯤ ꯃꯄꯥꯟꯗꯩ ꯏꯟꯖꯥꯡ ꯂꯩꯔꯛꯑꯦꯕ ꯂꯩꯔꯛꯄꯗꯣ ꯆꯔꯥ ꯋꯥꯟꯖꯤꯒꯔꯦ ꯆꯔꯥ ꯋꯥꯟ ꯀꯨꯏꯗ꯭ꯔꯦ ꯑꯗꯨꯒꯤ ꯆꯥꯅꯤꯡꯗ꯭ꯔꯦꯗ ꯀꯩꯁꯨ ꯌꯥꯝꯕ ꯆꯥꯒꯦ ꯇꯧꯔꯝꯕꯅꯦ ꯑꯗꯣ ꯍꯥꯏꯗꯤ ꯆꯥꯛꯇꯣ ꯂꯝꯈꯠꯂꯛꯑꯕ ꯑꯗꯩꯩ ꯑꯗꯨꯝ ꯆꯥꯛꯇꯣ ꯆꯥꯊꯣꯛꯈ꯭ꯔꯦ ꯅꯨꯃꯤꯗꯥꯡꯗꯤ ꯆꯥꯔꯔꯣꯏ ꯅꯣꯏ ꯑꯗꯨ ꯆꯠꯄ ꯍꯥꯏꯗꯨ ꯀꯌꯥꯝ ꯂꯥꯞꯅ ꯆꯠꯇꯣꯏꯅꯣ ꯅꯣꯏ ꯑꯗꯨ ꯐꯥꯎ
ꯀꯩꯁꯨ ꯂꯥꯞꯇꯦꯗ ꯍꯥꯏꯗꯤ ꯑꯗꯨꯝ ꯒꯥꯔꯤꯅ ꯆꯠꯄ ꯌꯥꯕ ꯃꯐꯝꯅꯦꯕ ꯑꯈꯣꯏꯒ ꯀꯩꯁꯨ ꯂꯥꯞꯅꯕꯗꯤ ꯅꯠꯇ꯭ꯔꯦ ꯅꯪ ꯍꯌꯦꯡꯗꯤ ꯀ꯭ꯂꯥꯁ ꯂꯩꯕ꯭ꯔꯣ ꯀꯃꯥꯏꯟ ꯇꯧꯒꯦ
ꯍꯌꯦꯡ ꯀ꯭ꯂꯥꯁ ꯂꯩꯇꯦ ꯑꯈꯣꯏ ꯀꯩꯅꯣ ꯁꯨꯇꯤ ꯑꯣꯏꯌꯦꯕ ꯀꯩꯅꯣꯗꯣ ꯐ꯭ꯔꯥꯏꯗꯦ ꯇꯧꯔꯅꯤ ꯁꯇꯔꯗꯦ ꯁꯟꯗꯦ ꯁꯨꯇꯤ ꯑꯣꯏ ꯍꯥꯏꯕ ꯑꯗ ꯁꯨꯇꯤ ꯂꯩꯇ꯭ꯔꯦ ꯆꯠꯂꯔꯣꯏ ꯅꯣꯏꯗꯤ ꯗ꯭ꯌꯨꯇꯤ ꯍꯧꯔꯦ ꯍꯥꯏꯗꯥꯏꯅꯦ
ꯑꯥꯡ ꯍꯧꯔꯕꯟ
ꯗ꯭ꯌꯨꯇꯤꯗꯤ ꯆꯠ ꯆꯠꯂꯣꯏꯗ꯭ꯔꯣ ꯍꯥꯏꯖꯦꯅꯣꯏ ꯍꯧꯔ ꯀꯃꯥꯏꯟ ꯇꯧꯗꯣꯏꯕ ꯑꯣꯖꯥꯅ ꯉꯪꯉꯣꯏꯗ꯭ꯔꯣ
ꯑꯣꯖꯥꯅ ꯋꯥꯇꯤꯕꯨꯗꯤ ꯈꯔ ꯇꯥꯔꯅꯤ ꯑꯗꯨꯁꯨ ꯏꯃꯥꯟꯅꯕꯤꯃꯩꯗꯣ ꯉꯔꯥꯡ ꯅꯍꯥꯟ ꯆꯪꯒꯤꯕ ꯌꯥꯎꯋꯦ ꯑꯗꯣ ꯃꯣꯏꯖꯦ ꯆꯠꯄ ꯍꯧꯗ꯭ꯔꯤꯕ ꯃꯥꯜꯂꯦ ꯍꯌꯦꯡꯁꯤ ꯑꯈꯣꯏꯒꯤ ꯑꯗꯨꯝ ꯆꯠꯄꯒꯤ ꯑꯦꯇꯦꯟꯗꯦꯟꯁ ꯊꯥꯔꯛꯄꯗ ꯑꯦꯞꯁꯦꯟꯕꯨ ꯄꯥꯜꯂꯦ ꯍꯥꯏ ꯃꯣꯏꯁꯨ ꯇꯟꯗ꯭ꯔ ꯍꯟꯗꯦ ꯍꯧꯖꯤꯛꯀꯤ ꯃꯐꯝꯗꯣ ꯈꯔ ꯁꯥꯊꯤ ꯈꯣꯠꯂꯤꯒ ꯍꯥꯏꯌꯦ ꯑꯗꯨꯗ ꯑꯩꯅ ꯑꯁ ꯆꯠꯍꯧꯔꯁꯤ ꯐꯥꯏ ꯑꯣꯏꯅ ꯊꯤꯗꯣꯛꯑꯁꯤꯔꯅꯕꯨ ꯍꯥꯏꯔꯤꯅꯦ ꯍꯥꯏꯗꯤ ꯑꯈꯣꯏ ꯍꯥꯟꯅ ꯆꯠꯄ ꯍꯣꯁꯄꯤꯇꯜꯗꯣ ꯆꯠꯇ꯭ꯔꯦ ꯑꯅꯧꯕ ꯑꯃꯗ ꯄꯨꯔ ꯆꯠꯂꯦꯅ ꯍꯥꯏꯌꯦꯕꯀꯣ ꯑꯗꯨꯅ ꯍꯥꯏꯗꯤ ꯃꯣꯏ ꯀ꯭ꯂꯥꯁ ꯅꯪꯁꯨ ꯈꯔ ꯐꯖꯅꯒꯗꯤ ꯑꯗꯨꯝ ꯇꯧꯕ꯭ꯔ ꯍꯪꯗꯦ ꯑꯥꯏ ꯁꯤ ꯌꯨꯗ ꯀꯩꯗꯒ ꯆꯪꯍꯟꯕ ꯃꯥꯜꯂꯦ ꯏꯃꯥꯟꯅꯕꯤꯃꯩ ꯐꯣꯇꯣ ꯊꯒꯠꯂꯛꯄꯒ ꯎꯏꯌꯦ ꯍꯟꯗꯛꯀꯤꯁꯤꯅ ꯑꯅꯧꯕ ꯍꯣꯁꯄꯤꯇꯥꯜ ꯑꯣꯏꯗꯣꯏꯅꯦꯕ ꯑꯗꯣ ꯈꯪꯗꯦ ꯃꯣꯏꯁꯨ ꯆꯠ ꯗꯤ ꯍꯧꯗ꯭ꯔꯤꯕ ꯃꯥꯜꯂꯦ ꯍꯌꯦꯡꯒꯨꯝꯕꯗꯩꯗꯤ ꯍꯧꯔꯅꯤ ꯍꯥꯏ
ꯑꯣ ꯑꯗꯣ ꯃꯣꯏ ꯅꯃꯥꯟꯅꯕꯤ ꯃꯈꯩ ꯂꯣꯏ ꯆꯠꯂꯝꯅꯤꯅꯦ ꯃꯣꯏꯗꯤ ꯀꯃꯥꯏ ꯀꯃꯥꯏꯟ ꯇꯧꯋꯦ ꯍꯥꯏꯒꯦ ꯃꯣꯏ ꯗ꯭ꯌꯨꯇꯤꯗꯣ ꯍꯥꯏꯗꯤ ꯅꯍꯥꯟꯋꯥꯏ ꯅꯣꯏ ꯃꯃꯥꯡ ꯆꯠꯄꯗꯨꯒꯗꯤ ꯃꯟꯅꯩ ꯍꯥꯏꯕ꯭ꯔꯣ
ꯑꯗꯨꯗꯤ ꯑꯩ ꯀꯩꯁꯨ ꯐꯖꯅ ꯍꯪꯗ꯭ꯔꯤꯗ ꯑꯗꯨꯝ ꯆꯞ ꯃꯥꯟꯅꯔꯝꯒꯅꯤ ꯍꯥꯏꯗꯤ ꯑꯍꯥꯟꯕ ꯑꯌꯨꯛ ꯍꯥꯏꯗꯤ ꯑꯈꯣꯏ ꯑꯌꯨꯛ ꯄꯨꯡ ꯅꯤꯄꯜ ꯁ꯭ꯋꯥꯏꯗꯩ ꯆꯠꯂꯒ ꯅꯨꯡꯊꯤꯟ ꯄꯨꯡ ꯑꯍꯨꯝꯕꯧꯅꯦꯕ ꯃꯣꯏꯅ ꯑꯩꯅ ꯅꯍꯥꯟ ꯍꯥꯏꯕꯗ ꯍꯥꯏꯔꯞ ꯍꯥꯏꯔꯛꯄꯗ ꯀ꯭ꯂꯥꯁ ꯇꯧꯋꯤ ꯑꯌꯨꯛꯇ ꯑꯍꯥꯟꯕ ꯑꯗꯨꯒ ꯂꯦꯞꯇꯄꯨꯖꯤꯜꯂꯛꯑꯒ ꯀꯣꯏꯁꯟ ꯀꯩ ꯍꯥꯏꯗꯤ ꯀꯩ ꯀꯩ ꯉꯁꯥꯏ ꯇꯛꯈꯤꯃꯩꯗꯨ ꯈꯪꯆꯧꯔꯒ ꯍꯪꯉꯦ ꯍꯥꯏ ꯍꯥꯏꯅꯍꯥꯏ ꯑꯗꯨꯒ ꯍꯌꯦꯡ ꯂꯣꯏꯔꯀꯥꯟꯗꯖꯨ ꯇꯦꯁ ꯇꯧꯅꯤ ꯍꯥꯏꯌꯦ ꯈꯪꯗꯦ ꯍꯟꯗꯛꯀꯤꯁꯤꯅ ꯀꯃꯥꯏꯟ ꯇꯧꯗꯣꯏꯅꯣ ꯍꯥꯏꯗꯤ ꯈ꯭ꯔꯨꯁꯇꯥ ꯑꯃꯒ ꯑꯃꯒꯁꯤ ꯃꯤ ꯁꯤ ꯃꯥꯟꯅꯗꯕꯅꯤꯅ ꯑꯗꯨꯝ ꯃꯣꯏꯅ ꯇꯧꯅꯤꯡ ꯇꯧꯅꯤꯡꯕꯅꯦꯕ ꯇꯧꯔꯤꯁꯦ ꯌꯦꯡꯉꯅꯤ ꯍꯟꯗꯛꯀꯤꯁꯤꯁꯨ
ꯑꯣ ꯀꯥꯅꯣꯏ ꯆꯠꯄꯗꯤ ꯀꯃꯥꯏꯟ ꯆꯠꯇꯣꯕ ꯅꯪ ꯍꯌꯦꯡ ꯆꯠꯄꯗ ꯋꯥꯠꯂꯝꯃꯔꯣꯏꯅꯦ ꯄꯣꯠ ꯆꯩ ꯀꯩꯀꯩ ꯂꯥꯡꯖꯤꯟꯍꯧꯔꯕꯣ ꯑꯥ ꯆꯠꯄꯩꯗꯥꯀꯣ
ꯄꯣꯠꯁꯤꯗꯤ ꯋꯥꯠꯇ꯭ꯔꯦ ꯅꯨꯃꯤꯠ ꯃꯔꯤ ꯃꯉꯥꯅꯤꯗ ꯉꯥꯏꯔꯕꯅꯤꯅ ꯄꯣꯠ ꯆꯩꯩ ꯂꯩꯕꯗꯤ ꯍꯧꯔꯦ ꯑꯗꯨꯒꯥ ꯏꯟꯖꯥꯡ ꯅꯥꯄꯤ ꯀꯪꯍꯜꯂꯒ ꯄꯨꯗꯧꯕ ꯈꯣꯠꯇꯧꯕ ꯍꯥꯏꯗꯤ ꯆꯝꯊꯣꯡ ꯆꯥꯅꯕꯗꯣ ꯑꯗꯨꯝꯕꯗꯣ ꯈꯔ ꯀꯪꯍꯜꯂꯦ ꯑꯗꯨꯒꯥ ꯉꯥꯔꯤꯒꯨꯝꯕꯗꯣ ꯑꯈꯣꯏ ꯑꯥꯗꯗꯤ ꯍꯥꯏꯗꯤ ꯉꯥꯔꯤ ꯐꯪꯗꯕꯅꯤꯅ ꯉꯥꯔꯤꯗꯣ ꯁꯥꯥꯟꯅꯁꯨ ꯑꯗꯨꯝ ꯄꯨꯕꯗꯣ ꯊꯥꯎꯗ ꯉꯥꯎꯊꯣꯛꯑꯒ ꯄꯨꯕꯅꯦꯕ ꯑꯗꯨꯃꯥꯏꯅ ꯄꯨꯒꯦꯅ ꯉꯁꯥꯏ ꯑꯩꯗꯣ ꯕꯖꯥꯔꯗꯒꯤ ꯂꯩꯔꯛꯑꯦ ꯑꯗꯨꯒꯥ ꯍꯥꯏꯗꯤ ꯋꯥꯠꯂꯤꯀꯥꯟꯗ ꯍꯥꯟꯅ ꯇꯧꯔꯅꯤ ꯅꯠꯇ꯭ꯔꯥꯗꯤ ꯊꯕꯛꯁꯦ ꯍꯦꯛꯇꯥ ꯅꯛꯁꯤꯜꯂꯛ ꯆꯥꯟꯗ ꯄꯣꯠ ꯆꯩꯕꯨ ꯂꯣꯏꯖꯤꯟꯒꯗ꯭ꯔꯥ ꯑꯗꯨꯝ ꯍꯦꯛꯇꯥ ꯈꯨꯌꯧꯅꯩꯌꯦꯕ
ꯍꯣꯏ ꯍꯣꯏ ꯐꯔꯦ ꯐꯔꯦ ꯑꯩꯖꯨ ꯊꯝꯃꯒꯦ
ꯍꯣꯏ ꯑꯗꯨꯅꯦ ꯑꯗꯨꯁꯨ ꯍꯌꯦꯡ ꯑꯃꯨꯛ ꯆꯠꯂꯝꯗꯥꯏꯗꯣ ꯑꯗꯨꯗ ꯅꯣꯡꯃ ꯊꯦꯡꯅꯒꯤꯖꯦ ꯑꯩ ꯅꯪꯉꯣꯟꯗ ꯄꯥꯎ ꯐꯥꯎꯔꯛꯀꯦ
ꯍꯣꯏ ꯍꯣꯏ